ꯑ ꯇꯥꯕ꯭ꯔꯣ
ꯎꯝ ꯇꯌꯦ ꯇꯌꯦ ꯍꯧꯖꯤꯛꯄꯨꯗꯤ
ꯕꯤꯔꯅꯤꯍꯦ
ꯅꯪꯒꯤ ꯐꯣꯟ ꯑꯣꯏꯔꯝꯅꯤ
ꯑꯩ ꯐꯣꯟ ꯅꯠꯇꯦ ꯌꯥꯏꯌꯦ ꯀꯩꯁꯨ ꯇꯧꯗꯕꯗꯨꯕꯨ
ꯅꯪꯒꯤꯅꯦ ꯅꯪ ꯅꯪꯒꯤ ꯐꯣꯟꯅꯅꯦ
ꯈꯪꯗꯔꯦ ꯋꯥ ꯉꯣꯡꯕꯁꯨ ꯌꯥꯔꯦ ꯆꯥꯛꯆꯥꯔꯕꯨ
ꯀꯔꯤꯕ ꯀꯔꯤ ꯍꯥꯏꯕ꯭ꯔꯣ
ꯆꯥꯛ ꯆꯔꯕꯣ
ꯆꯥꯛ ꯆꯗꯔꯤꯗ
ꯊꯦꯡꯉꯤꯅꯦ ꯅꯣꯏꯗꯤ
ꯀꯥꯔꯤꯕꯥ
ꯊꯦꯡꯉꯦ ꯊꯦꯡꯉꯦ ꯆꯥꯛ ꯆꯥꯕ
ꯍꯧꯒꯠꯄꯗꯥ ꯉꯥꯏꯔꯤꯌꯦ ꯑꯩꯈꯣꯗꯤ
ꯎꯝ ꯎꯝ ꯎꯝ ꯎꯝ ꯌꯥꯍ ꯈꯤꯊꯦꯡꯗꯤ ꯌꯥꯏ ꯀꯣ
ꯍꯟꯗꯛꯁꯦ ꯈꯔ ꯊꯦꯡ ꯊꯦꯡꯉ ꯇꯨꯝꯕ ꯑꯗꯨꯒꯤ
ꯎꯝ ꯕꯣꯜꯗꯤ ꯌꯦꯡꯕ꯭ꯔꯣ
ꯉꯔꯥꯡꯗꯤ ꯌꯦꯡꯗꯦꯗ ꯍꯧꯖꯤꯛ ꯀꯣꯔꯤꯌꯥꯒ ꯁꯟꯅꯕꯥꯒꯤ ꯈꯔ ꯌꯦꯡꯉꯦꯕꯨ ꯑꯣꯏꯔꯁꯨ
ꯎꯝ ꯀꯅꯥ ꯉꯝꯈ꯭ꯔꯦ ꯀꯅꯥ ꯉꯝꯈ꯭ꯔꯦ
ꯂꯣꯏꯗ꯭ꯔꯤꯌꯦꯅ ꯃꯣꯏꯒꯤꯗꯣ
ꯀꯅꯥ ꯀꯅꯥ ꯒꯣꯜ ꯆꯟꯈ꯭ꯔꯕꯣ
ꯎꯝ ꯀꯣꯔꯤꯌꯥꯒ ꯈꯔ ꯃꯦꯛꯁꯤꯀꯣ ꯔ ꯁꯟꯅꯕꯗꯣ
ꯁꯥꯎꯠ ꯑꯐ꯭ꯔꯤꯀꯥꯅꯦ
ꯑꯣ ꯃꯦꯛꯁꯤꯀꯣ ꯑꯅꯤꯅꯦ ꯑꯗꯨꯒ ꯁꯥꯎꯠ ꯑꯐ꯭ꯔꯤꯀꯥꯗꯅ ꯁꯥꯎꯠ ꯑꯐ꯭ꯔꯤꯀꯥ ꯑꯃ
ꯎꯝ ꯒ꯭ꯌꯥꯟ ꯇꯥꯗꯦꯗ ꯅꯪꯒꯤ ꯋꯥꯗꯣ
ꯑꯅꯤ ꯁꯥꯅꯩꯅ ꯍꯧꯖꯤꯛ
ꯑꯅꯤ ꯁꯥꯟꯅꯕꯗꯣ ꯁꯥꯎꯠ ꯀꯣꯔꯤꯌꯥꯒ ꯁꯥꯎ ꯑꯐ꯭ꯔꯤꯀꯥꯒ ꯁꯥꯅꯥꯕꯗꯣ ꯀꯅꯥꯅ ꯒꯣꯜ ꯆꯟꯕ ꯍꯦꯟꯕ꯭ꯔꯣ ꯁꯥꯎꯠ ꯀꯣꯔꯤꯌꯥ
ꯁꯥꯎꯠ ꯑꯐ꯭ꯔꯤꯀꯥ ꯁꯥꯎꯠ ꯑꯐ꯭ꯔꯤꯀꯥ ꯑꯃꯅꯦꯕ
ꯑꯣ ꯑꯣ
ꯃꯦꯛꯁꯤꯀꯣ ꯍꯣꯏꯗ ꯅ ꯃꯦꯛꯁꯤꯀꯣ
ꯎꯝ ꯃꯈꯣꯏꯅꯥ ꯖꯤꯔꯣ
ꯍꯧꯖꯤꯛꯄꯨꯗꯤ ꯈꯪꯗꯦꯀꯣ ꯑꯩ ꯌꯦꯡꯕ ꯇꯣꯛꯈ꯭ꯔꯦ
ꯆꯥꯛ ꯊꯣꯡꯕꯥ ꯍꯧꯔꯕꯣ
ꯎꯝ
ꯀꯩ ꯏꯟꯁꯥꯡ ꯆꯥꯗꯣꯏꯅꯣ ꯅꯪꯗꯤ
ꯏꯃꯥꯟꯅꯕꯤꯅ ꯍꯪꯒꯥꯝ ꯊꯣꯡꯉꯦ
ꯋꯥ ꯑꯩ ꯑꯩꯒ ꯑꯣꯏꯔꯗꯤ ꯆꯥꯔꯔꯣꯏꯀꯣ
ꯑꯩꯅ ꯊꯨꯟꯒꯤ ꯏꯔꯣꯟꯕ ꯑꯃꯨꯛ ꯁꯦꯝꯒꯅꯤ ꯁꯤ ꯂꯣꯏꯔꯒ ꯑꯩꯈꯣꯏꯒꯤ
ꯑꯗꯨꯐꯌꯦꯀꯣ
ꯑꯗꯨꯅꯤ ꯀꯣꯏꯗꯤ
ꯉꯁꯤ ꯌꯨꯝꯗ ꯂꯩꯒꯦꯔꯣ ꯅꯠꯇ ꯊꯕꯛ ꯆꯠꯀꯦꯔꯣ
ꯊꯕꯥꯛ ꯂꯩꯇꯦꯗ ꯑꯩꯈꯣꯏꯗꯤ ꯌꯨꯝꯗ ꯑꯗꯨꯝ ꯂꯩꯅꯤ ꯒꯦꯝ ꯕꯤꯂꯦꯠꯁꯇ ꯃꯦꯡꯒꯣ ꯂꯧꯕ ꯆꯠꯀꯅꯤ ꯅꯍꯥꯛꯂꯏꯔꯒ
ꯁꯕꯁ
ꯂꯣꯏ ꯃꯨꯟꯈ꯭ꯔꯦ ꯍꯥꯏꯌꯦ ꯆꯥꯕ ꯂꯥꯛꯑꯣꯅ
ꯑꯣ ꯌꯥꯝ ꯐꯩꯀꯣ
ꯎꯝ ꯆꯥꯕ ꯐꯪꯕ꯭ꯔꯣ ꯅꯣꯏꯁꯨ
ꯃꯦꯡꯒꯣ ꯃꯦꯡꯒꯣ ꯉꯥꯛꯇ ꯉꯥꯏꯔꯦ ꯆꯥꯅꯤꯡꯗꯣꯏ ꯋꯥ ꯈꯛꯇ ꯉꯥꯏꯔꯦ
ꯃꯨꯟꯈ꯭ꯔꯕꯣ ꯂꯣꯏꯅ
ꯃꯨꯟꯗꯕꯁꯨ ꯌꯥꯎꯋꯦ ꯃꯨꯟꯕꯁꯨ ꯌꯥꯎꯋꯦ ꯌꯦꯟꯗꯅꯤꯡꯗꯤ ꯃꯨꯟꯗ꯭ꯔꯤꯗ
ꯇꯤꯟ ꯆꯥꯕ꯭ꯔꯣ ꯑꯗꯣ
ꯈꯔ ꯆꯥꯕ ꯌꯥꯎꯋꯦ ꯆꯥꯗꯕ ꯌꯥꯎꯋꯦ
ꯎꯝ ꯑꯩꯈ꯭ꯣꯏꯒꯤꯗꯤ ꯆꯥꯗꯦ ꯍꯥꯏꯌꯦ
ꯑꯣ ꯌꯥꯝ ꯐꯩꯌꯦꯀꯣ
ꯍꯜꯂꯥꯛꯄ ꯃꯇꯝꯗ ꯑ ꯄꯨꯕ ꯌꯥꯏꯌꯦ ꯅꯪꯁꯨ
ꯎꯝ ꯎꯝ ꯄꯨꯔꯛꯀꯦ ꯄꯨꯔꯛꯀꯦ ꯂꯥꯛꯑꯗꯤ ꯉꯥꯛꯇꯔꯗꯤ ꯈꯪꯗ꯭ꯔꯦ ꯑꯣ
ꯇꯥꯕꯔꯣ
ꯍꯣꯏ
ꯀꯔꯤꯅꯣ
ꯏꯃꯥꯟꯅꯕꯤꯅꯀꯣ ꯅꯪꯁꯨ ꯑꯩꯅ ꯃꯩ ꯇꯩ ꯂꯣꯟ ꯉꯥꯡꯕꯗꯣ ꯈꯔ ꯎꯝ ꯀꯔꯤ ꯍꯥꯏꯁꯤꯔꯥ ꯀꯜꯂꯋꯥꯏ ꯈꯔꯦ ꯍꯥꯏꯌꯦ
ꯀꯅꯥꯔꯣ
ꯏꯃꯥꯟꯅꯕꯤꯅ
ꯀꯅꯥꯗꯂꯣꯏꯕ
ꯅꯪꯕꯨ
ꯀꯜꯂꯣꯏꯗꯔꯣꯏ ꯍꯧꯖꯤꯛꯇꯤ
ꯀꯂ ꯑꯣꯏꯔꯣꯏ ꯀꯂ ꯑꯣꯏꯔꯦ
ꯊꯤꯕ ꯃꯥꯜꯂꯦ ꯑꯩꯅ ꯍꯥꯏꯕꯗꯣ
ꯅꯨꯄꯤꯒꯤ ꯏꯟꯐ꯭ꯂꯨꯌꯦꯟꯁꯇꯣ ꯈꯔ ꯀꯟꯕꯀꯣ ꯑꯗꯨꯒꯤ
ꯑꯩꯉꯣꯟꯗ ꯃꯤ ꯅꯪꯒꯤ ꯃꯩꯇꯩꯂꯣꯟ ꯉꯥꯡꯖꯁꯦ ꯈꯔ ꯇꯣꯡꯉꯥꯜꯂꯦ ꯍꯥꯏꯕꯅꯦ ꯃꯤꯅ
ꯅꯪꯒꯤ ꯗꯨꯗꯤ ꯀꯥꯏꯗꯒꯤ ꯌꯥꯗ꯭ꯔꯦ ꯅꯪꯒꯤꯗꯣ
ꯏꯁ ꯀꯔꯤꯒꯤ ꯌꯥꯗꯕ꯭ꯔꯥ
ꯈꯔ ꯉꯥꯡꯕꯗꯣ ꯅꯣꯔꯃꯦꯜꯒꯤ ꯇꯥꯏꯞ ꯉꯥꯡꯉꯨꯕ ꯅꯠꯇ꯭ꯔꯗꯤ ꯈꯣ ꯇꯧꯔꯗꯤ ꯑꯗꯨꯗꯤ ꯌꯥꯗ꯭ꯔꯦꯕ
ꯃꯤꯅ ꯅꯨꯡꯁꯤꯌꯦ ꯍꯥꯏꯕꯅꯦ ꯀꯔꯤꯔꯥ
ꯑꯁ ꯅꯨꯡꯁꯤꯔꯝꯅꯤ ꯅꯨꯡꯁꯤꯔꯝꯅꯤ ꯅꯨꯄꯥꯁꯤꯡꯅ ꯍꯥꯏꯕ꯭ꯔꯣ
ꯑꯗꯨꯗꯤ ꯈꯪꯗꯦ ꯑꯗꯨꯗꯤ ꯅꯠꯇꯦꯗ
ꯑꯦꯁ ꯑꯣꯏꯔꯝꯕ ꯌꯥꯏꯗ
ꯀꯣꯏꯕꯒꯤ ꯀꯔꯤꯅꯣ ꯅꯨꯡꯁꯤꯕ ꯌꯥꯎꯋꯦ ꯍꯥꯏꯌꯦ
ꯑꯁ ꯃꯣꯏ ꯀꯩꯅꯣ ꯊꯥꯛꯏꯅꯦ ꯂꯥꯡ ꯊꯥꯛꯏꯅꯦ ꯑꯗꯣ
ꯅꯨꯡꯁꯤꯕꯒꯤ ꯑꯣꯏꯔꯕꯅꯤꯗ
ꯑꯣ ꯍꯣ ꯑꯗꯨꯁꯨ ꯑꯣꯏꯔꯝꯕ ꯌꯥꯏ
ꯅꯣꯏꯕꯨꯗꯤ ꯈꯪꯗꯦ ꯑꯩꯈꯣꯏꯗꯤ
ꯎꯝ ꯎꯝ ꯈꯪꯒꯅꯨ ꯈꯪꯒꯅꯨ
ꯅꯣꯏꯗꯤ ꯆꯥꯛ ꯆꯥꯈ꯭ꯔꯕ꯭ꯔꯣ
ꯆꯥꯈ꯭ꯔꯦ ꯍꯧꯖꯤꯛ ꯈꯛꯇꯪ ꯆꯥꯈ꯭ꯔꯦ
ꯌꯨꯝꯗ ꯂꯩꯕꯒꯤꯅꯤꯗ ꯅꯣꯏꯁꯨ ꯍꯧꯒꯠꯂꯣꯏ ꯁꯤꯗ ꯂꯩꯔꯗꯤ
ꯍꯣꯏ ꯍꯣꯏ ꯍꯧꯒꯠꯂꯣꯏꯗ ꯍꯧꯖꯤꯛ ꯍꯧꯒꯠꯄ ꯃꯇꯝ ꯅꯠꯇ꯭ꯔꯤꯗ
ꯑꯣ ꯀꯔꯤ ꯀꯔꯤ ꯊꯕꯛ ꯇꯧꯔꯒ ꯂꯕ꯭ꯔꯣ ꯍꯟꯗꯛꯀꯤ
ꯂꯧ ꯆꯠꯄꯅꯤꯅ ꯍꯟꯗꯛꯇꯤ ꯂꯧ ꯃꯇꯝꯅꯤꯅ
ꯂꯧꯗꯣ ꯕꯦꯡ ꯂꯧꯔꯥ
ꯖꯤꯡ ꯂꯧꯅꯤꯅꯦ ꯖꯤꯡ ꯂꯧ
ꯅꯨꯡꯉꯥꯏꯀꯣ ꯃꯤꯒꯤ ꯌꯨꯝꯗꯤ ꯖꯤꯡꯂꯧ ꯂꯩꯥꯀꯣ
ꯁꯤꯌꯥ ꯂꯥꯛꯑꯣ ꯁꯨꯅꯉꯥꯏ ꯂꯥꯛꯑꯣ ꯂꯧ ꯂꯤꯡꯅꯕ
ꯁꯨꯕꯗꯤ ꯌꯥꯏꯌꯦ ꯑꯗꯨ ꯑꯣꯏꯔꯁꯨ ꯂꯣꯏꯔꯒ ꯅꯣꯏꯒꯤ ꯆꯥꯛꯇꯣ ꯑꯃꯨꯛ ꯄꯤꯌꯣꯀꯣ ꯑꯩꯈꯣꯏꯗꯁꯨ
ꯌꯥꯏꯅꯦ ꯂꯥꯛꯑꯣꯅꯦ ꯅꯪ ꯂꯤꯡꯕ ꯂꯥꯛꯑꯔꯗꯤ ꯄꯤꯕ ꯌꯥꯏꯅꯦ
ꯑꯩꯈꯣꯏꯗꯣ ꯂꯤꯡꯕ ꯑꯃꯐꯥꯎ ꯇꯧꯗ꯭ꯔꯤꯌꯦ ꯑꯩꯈꯣꯏꯗꯤ
ꯅꯣꯏꯁꯨ ꯖꯤꯡ ꯂꯧ ꯂꯩꯕ꯭ꯔꯣ
ꯂꯩꯇꯦ ꯑꯗꯨꯒꯤ ꯑꯃ ꯐꯥꯎ ꯇꯧꯗ꯭ꯔꯤꯌꯦꯕ ꯂꯤꯡꯕꯗꯣ
ꯑꯁ ꯇꯥꯝꯅꯉꯥꯏ ꯂꯥꯛꯑꯣ ꯎꯝ ꯅꯣꯏꯗꯤ ꯀꯩꯅꯣ ꯑꯣꯏꯔꯝꯅꯤꯀꯣ ꯆꯤꯡ ꯆꯤꯡꯒꯤ ꯂꯧ ꯑꯣꯏꯔꯝꯅꯤꯀꯣ
ꯎꯝ
ꯎꯝ ꯃꯔꯨ ꯂꯤꯡꯕꯖꯥꯠꯇꯣ
ꯑꯧ
ꯑꯣ
ꯑꯗꯨ ꯑꯣꯏꯁꯨ ꯑꯗꯨꯁꯣ ꯂꯤꯡꯕ ꯍꯩꯇꯦꯗ ꯆꯠꯇꯔꯤꯌꯦ ꯑꯃ ꯐꯥꯎ
ꯑꯣ ꯅꯪꯃꯛ ꯅꯨꯡꯉꯥꯏꯕ ꯂꯩꯇ꯭ꯔꯦꯅꯦ ꯍꯦ
ꯑꯗꯣ ꯂꯧꯗꯤ ꯃꯔꯛ ꯃꯔꯛꯇ ꯑꯗꯨꯝ ꯆꯠꯂꯦꯗ ꯂꯤꯡꯕꯗꯣ ꯆꯠꯇꯦ ꯍꯥꯏꯕꯅꯦꯗ
ꯑꯣ ꯂꯤꯡꯕꯗꯣ ꯆꯠꯇ꯭ꯔꯗꯤ ꯀꯅꯥꯗꯤꯀꯣ
ꯑꯩꯈꯣꯏꯗꯤ ꯂꯧ ꯂꯩꯇꯦ ꯑꯗꯨꯏꯒꯤ ꯅꯣꯏꯒꯤ ꯂꯧꯗꯣ ꯆꯠꯁꯤꯔ
ꯂꯛꯑꯣꯅꯦ
ꯋꯦꯜꯀꯝꯅꯤ ꯋꯦꯜꯀꯝ
ꯆꯥꯛꯄꯨꯗꯤ ꯌꯥꯝ ꯆꯥꯕ ꯂꯥꯎ ꯇꯥꯎꯕꯗꯤ ꯍꯩꯇꯕ ꯑꯗꯨꯒꯤ ꯅꯣꯏꯗꯣ ꯇꯟꯒꯅꯤ ꯑꯃꯨꯛ
ꯇꯜꯂꯣꯏꯗ ꯇꯜꯂꯣꯏꯗ
ꯆꯥꯛꯇꯤ ꯌꯥꯝ ꯆꯥꯕꯅꯦ ꯑꯩꯈꯣꯏꯁꯦ ꯄꯤꯛꯑꯁꯨ
ꯍꯥ
ꯆꯥꯛꯗꯤ ꯌꯥꯝ ꯌꯥꯝ ꯆꯥꯕꯅꯦꯕ ꯑꯩꯈꯣꯏꯁꯨ ꯄꯤꯛꯔꯁꯨ
ꯎꯝ ꯑꯣꯏꯅꯤ ꯑꯣꯏꯅꯤ ꯃꯥꯟꯕꯒ ꯑꯣꯏꯔ ꯁꯤꯗ
ꯎꯝ ꯆꯥꯕꯅꯤ
ꯑꯥ ꯃꯤ ꯑꯇꯥꯏꯗꯤ ꯆꯥꯛ ꯆꯥꯔꯒ ꯅꯣꯏꯈꯠꯂꯦ ꯍꯥꯏ ꯅꯣꯏꯗꯤ ꯆꯥꯛ ꯆꯥꯔ ꯁꯨꯝ ꯁꯨꯝ ꯀꯪꯁꯤꯜꯂꯛꯑꯦ
ꯎꯝ ꯑꯗꯨꯅꯦ ꯒꯌꯥꯟ ꯇꯥꯗꯦ ꯑꯩꯈꯣꯏꯁꯨ ꯀꯔꯤ ꯇꯥꯎꯕꯤꯒꯤꯔꯥ ꯈꯪꯗꯦ
ꯆꯥꯛ ꯆꯥꯕ ꯂꯣꯏꯔꯒ ꯆꯥꯛ ꯀꯟ ꯀꯟ ꯆꯥꯔꯒ ꯅꯨꯡꯗꯥꯡꯗ ꯅꯨꯄꯥꯒ ꯋꯥꯔꯤ ꯀꯟꯅ ꯁꯥꯟꯅꯕꯒꯤ ꯑꯣꯏꯔꯝꯅꯤꯗ
ꯑꯩꯈꯣꯏꯗꯤ ꯋꯥꯔꯤꯒꯨꯝꯕ ꯁꯥꯟꯅꯗꯦꯗ
ꯑꯦ ꯆꯤꯅꯕꯀꯣ
ꯁꯥꯟꯅꯗꯦ ꯍꯣꯏꯗꯤ ꯅꯣꯏꯒꯨꯝꯅ
ꯑꯦ ꯑꯩꯈꯣꯏ ꯒꯨꯝꯅ ꯒꯥꯏꯅ ꯅꯣꯏꯅꯤꯅꯦꯍ ꯍꯩꯕꯗꯤ
ꯈꯣꯏꯗꯤ ꯍꯩꯖꯗꯦ ꯑꯗꯨꯒꯝꯕ ꯊꯕꯛꯁꯦ
ꯁꯕꯥꯁ ꯋꯥꯔꯤꯗꯣ
ꯁꯦꯡꯕꯅꯦ ꯋꯥꯔꯤ ꯅꯠꯇꯦ
ꯑꯝ
ꯆꯤꯟ ꯊꯤꯕ ꯍꯩꯇꯦ ꯑꯩꯈꯣꯏꯗꯤ
ꯑꯦ ꯑꯦ ꯊꯤꯕ ꯍꯩꯇ꯭ꯔꯁꯨ
ꯃꯤꯗꯤ ꯉꯝꯅ ꯍꯧꯒꯠꯂꯤꯀꯣ
ꯇꯥꯕꯔꯣ
ꯍꯣꯏ ꯇꯥꯏꯌꯦ
ꯀꯅꯥꯅꯣ ꯉꯟꯅ ꯍꯧꯒꯠꯂꯦ ꯍꯥꯏꯕꯣ
ꯅꯣꯏ ꯅꯣꯏꯕꯨꯅꯤꯗ ꯒ꯭ꯔꯨꯞꯇ ꯉꯟꯅ ꯃꯦꯁꯦꯖ ꯊ ꯊꯥꯔꯛꯏꯅ ꯅꯣꯏ ꯅꯪ
ꯉꯁꯥꯏ ꯕꯣꯜ ꯌꯦꯡꯕꯗꯣ ꯇꯨꯝꯕ ꯇꯨꯝꯕ ꯌꯥꯗꯔꯕꯀꯣ ꯄꯨꯡ ꯑꯍꯨꯝꯒꯤ ꯌꯦꯡꯕꯗꯣ
ꯑꯥ ꯑꯩꯗꯣ ꯌꯦꯡꯒꯦ ꯇꯧꯕꯅꯦ
ꯍꯥ
ꯖꯤꯕꯔꯤ ꯑꯗꯨꯒꯤ
ꯑ ꯈꯪꯕꯀꯣ ꯃꯦꯁꯤ ꯐꯦꯟꯅꯤ ꯑꯗꯨꯃꯥꯏꯅ
ꯑꯁ ꯚꯤꯅꯤꯁꯤꯑꯁꯅ ꯆꯟꯕꯅꯤꯅ ꯌꯦꯡꯗ꯭ꯔꯁꯨ ꯌꯥꯔꯦꯗ ꯑꯗꯨ ꯅꯨꯄꯥꯗꯨꯗꯤ ꯄꯥꯝꯗꯦ ꯑꯩꯗꯤ
ꯑꯦꯁ ꯕ꯭ꯔꯥꯖꯤꯜꯒꯤ ꯄꯨꯔꯤꯗꯣ ꯃꯦꯠꯆ ꯑꯍꯨꯝ ꯁꯟꯅꯕꯗꯣ ꯃꯥꯅꯤꯅꯦ ꯂꯣꯏꯅ ꯑꯦꯝ ꯚꯤ
ꯍꯣꯏ ꯂꯣꯏ ꯈꯪꯉꯦ ꯑꯩꯁꯨ ꯑꯗꯨ ꯑꯣꯏꯔꯁꯨ ꯄꯥꯝꯗꯦ ꯍꯥꯏꯕꯅꯤꯗ
ꯍꯦ ꯄꯥꯃꯣ ꯄꯝꯃꯣ ꯅꯣꯏ ꯀꯔꯤꯌꯥ ꯕ꯭ꯔꯥꯖꯤꯜꯒꯤ ꯔꯐꯤꯟꯍꯥ ꯍꯥꯏꯕ꯭ꯔ ꯑꯗꯨꯒꯤꯗꯤ ꯐꯩꯌꯦ ꯏꯐ ꯐꯩꯌꯦ
ꯍꯟꯗꯛ ꯌꯥꯗꯕꯒꯤꯅꯤꯗ ꯑꯃ
ꯑꯦꯌ ꯑꯣꯏꯗꯕꯅꯦ ꯑꯗꯨ ꯅꯨꯄꯥꯥꯗꯣ ꯏꯒꯣ ꯅꯨꯄꯥꯥꯅꯦ ꯑꯗꯨꯁꯨ
ꯅꯣꯏꯒꯤ ꯕꯤꯅꯤꯁꯦꯁꯁꯨ ꯏꯒꯣ ꯌꯝ ꯋꯥꯡꯉꯦꯅ ꯆꯞ ꯃꯥꯟꯅꯩꯌꯦ꯫
ꯃꯥꯕꯨꯗꯤ ꯀ꯭ꯔꯤꯇꯤꯁꯤꯖꯝ ꯌꯥꯝ ꯇꯧꯉꯝꯕꯒꯤ ꯃꯥ ꯇꯧꯗ꯭ꯔꯗꯤ ꯅꯦꯠ ꯑꯦꯟꯇꯤꯁꯥꯏꯁ ꯇꯧꯕꯗꯣ ꯈ꯭ꯋꯥꯏꯗꯒꯤ ꯃꯥꯕꯨꯅꯦ꯫ ꯀꯞꯐꯥꯎ ꯀꯞꯄꯅꯦ ꯃꯥ ꯑꯗꯨꯒꯤ ꯃꯗꯨꯒꯤꯗꯣ ꯃꯥꯅ ꯉꯝꯅꯕ ꯇꯧꯕꯅꯤꯗ
ꯑꯗꯨ ꯑꯣꯏꯔꯁꯨ ꯑꯈꯣꯏꯗꯤ ꯄꯥꯝꯗꯦ ꯅꯨꯡꯁꯤꯗꯦ꯫
ꯈꯣꯏꯗꯤ ꯌꯥꯝ ꯄꯥꯝꯃꯤꯀꯣ
ꯎꯝ ꯄꯥꯝꯍꯧꯔꯣ
ꯄꯥꯝꯃꯒꯦ-ꯄꯥꯝꯃꯒꯦ ꯑꯩꯍ
ꯅꯦꯠꯇꯣ ꯌꯦꯡꯕ ꯇꯥꯔꯦ꯫
ꯅꯣꯏ ꯑꯥꯔꯖꯦꯟꯇꯤꯅꯥꯗꯣ